ꯑꯣ
ꯀꯩꯗꯧꯔꯝꯃꯤꯅꯣ ꯆꯥꯛ ꯆꯕ ꯇꯣꯛꯑꯦ ꯍꯌꯦꯡꯅꯦ ꯀꯩꯅꯣꯅꯤꯅ ꯁꯇ꯭ꯔꯗꯦꯅꯤꯅꯥ
ꯑꯃꯥ ꯆꯥꯛꯈꯨꯝꯒꯤ ꯀꯣꯟꯒꯩ ꯀꯥꯔꯤ ꯀꯔꯥ ꯂꯣꯏ ꯐꯦꯡꯗꯣꯛꯄꯒꯦ ꯏꯁ ꯀꯨꯏꯕꯅꯦ ꯍꯥꯏꯕ
ꯇ‌ꫭ ꯍꯌꯦꯡꯗꯣ ꯍꯌꯦꯡ ꯁꯇ꯭ꯔꯗꯦ
ꯎꯝ
ꯍꯌꯦꯡꯅ ꯑꯩꯈꯣꯏ ꯀꯩꯅꯣ ꯎꯁꯣꯞ ꯂꯩꯅꯦ ꯑꯩꯈꯣꯏꯒꯤꯗꯤ
ꯎꯝ ꯅꯪ ꯅꯍꯥꯟ ꯍꯥꯏꯕ ꯀꯩꯅꯣꯒꯤꯗ ꯅꯣꯏ ꯃꯅꯥꯛ
ꯎꯝ ꯎꯝ ꯍꯟꯇ ꯎꯁꯣꯞ ꯂꯩꯩ ꯑꯗꯩ ꯍꯤꯟꯖꯥꯡ ꯅꯥꯄꯤ ꯁꯦꯝꯕꯗꯣ ꯃꯣꯏꯗꯣ ꯄꯨꯂꯞ ꯅꯦꯊꯣꯛꯑ ꯃꯥꯜꯂꯦꯕꯀꯣ
ꯑꯥ
ꯍꯣꯏ ꯍꯣꯏ ꯑꯗꯨꯅ ꯑꯗꯨꯃꯥꯏꯅ ꯂꯤꯛꯇꯣꯝꯂ ꯉꯁꯥꯏꯗꯣ ꯐꯣꯟ ꯇꯧꯋꯦ ꯎꯝ ꯏꯟꯖꯥꯡ ꯁꯦꯝꯕ ꯈꯣꯠꯄꯗꯣ ꯄꯨꯡ ꯀꯌꯥꯗ ꯍꯧꯗꯣꯏꯅꯣ ꯈꯣꯠꯇꯣꯏꯅꯣ ꯉꯟꯇꯥ ꯍꯥꯏꯔꯛꯑꯣꯀꯣ ꯈꯣꯠꯂꯨꯀꯣꯅ ꯑꯗꯣ ꯃꯣꯏꯗꯣ ꯍꯤꯟꯖꯥꯡꯗꯣ ꯃꯥ ꯅꯤꯊꯣꯛ ꯈ꯭ꯔꯦ ꯈꯣꯈ꯭ꯔꯦꯠ ꯑꯗꯨꯃꯥꯏꯅ ꯇꯧꯅ ꯍꯌꯦꯡ ꯉꯟꯇꯥ ꯆꯠꯄꯤ ꯂꯣꯏꯔꯦ
ꯎꯝ ꯑꯗꯨꯅ ꯐꯠꯇ꯭ꯔꯅꯦ
ꯐꯩ
ꯍꯥꯏꯗꯤ ꯉꯁꯤꯗꯤ ꯑꯃꯨꯛ ꯍꯥꯏꯔꯛꯑꯣ ꯍꯥꯏꯔꯛꯑꯣ
ꯑꯗꯨꯗꯤ ꯎꯁꯣꯞꯅꯤꯅ ꯀꯩꯅꯣ ꯃꯦꯔꯥꯃꯦꯁ ꯑꯣꯏꯔꯅꯤꯀꯣ
ꯈꯪꯗꯤꯌꯦ ꯎꯁꯣꯞꯁꯦ ꯃꯦꯔꯥꯃꯦꯁꯁꯨ ꯇꯧꯅꯩ ꯉꯥꯁꯨ ꯑꯗꯨꯝ ꯇꯧꯅꯕ ꯂꯩ
ꯎꯝ
ꯉꯥꯁꯨ ꯇꯧꯅꯩꯗꯅ ꯑꯗꯣ ꯃꯣꯏꯁꯨ ꯈꯪꯗꯦ ꯃꯣꯏꯗꯤ ꯉꯥ ꯉꯥ ꯆꯣꯡꯉꯛꯁꯨ ꯇꯧꯗꯧ ꯃꯥꯟꯕ
ꯎꯝ
ꯅꯨꯃꯤꯠ ꯀꯌꯥꯅꯤ ꯂꯩꯔꯒꯅꯣ ꯃꯤ ꯂꯩꯇꯕꯒꯤ ꯅꯨꯃꯤꯠ ꯀꯌꯥꯅꯤ ꯂꯩꯔꯒꯅꯣ ꯉꯥ ꯆꯥꯕ ꯌꯥꯕꯗꯣ
ꯁꯨꯔꯥꯠ ꯂꯣꯏꯔꯒ
ꯑꯗꯨꯗꯤ ꯑꯣ ꯑꯗꯨꯗꯤ ꯃꯨꯛ ꯉꯥ ꯆꯥꯕ ꯌꯥꯔꯕꯅꯤꯅ ꯇꯧꯔꯛꯄꯁꯨ ꯌꯥꯏꯗꯀꯣ
ꯎꯝ ꯁꯣꯔꯥꯠ ꯅꯨꯡ ꯁꯣꯔꯥꯠꯀꯤ ꯅꯨꯡꯗꯥꯡꯗ ꯑꯗꯨꯝ ꯆꯥꯕ ꯌꯥꯔꯦ ꯉꯥꯇꯪꯕ ꯇꯧꯔꯤꯗꯣ
ꯑꯥ
ꯌꯥꯕꯩꯅꯦꯕ ꯉꯥꯇꯪ ꯉꯥ ꯇꯪꯕ ꯌꯥꯔꯦ ꯍꯥꯏꯅꯦꯕ
ꯑꫭ
ꯑꯗꯨꯗ ꯁꯣꯔꯠꯀꯤ ꯅꯨꯡꯗꯥꯡꯗꯨꯗ ꯑꯗꯨꯝ ꯉꯥ ꯑꯗꯨꯝ ꯉꯥ ꯑꯣꯏꯔꯁꯨ ꯆꯥꯕ ꯌꯥꯔꯦꯕ
ꯎꯝ
ꯀꯩꯅꯣ ꯅꯪ ꯈꯪꯗ꯭ꯔꯤꯕꯣ ꯍꯧꯖꯤꯛꯐꯥꯎ ꯑꯗꯨꯗꯣ
ꯅꯠꯇꯦꯗ ꯁꯨꯝ ꯎꯁꯣꯞ ꯎꯁꯣꯞꯀꯤ ꯎꯁꯣꯞꯀꯤ ꯉꯥ ꯇꯧꯕꯗꯣ ꯁꯨꯝ ꯂꯩꯗꯅ ꯑꯗꯨꯒꯤ ꯋꯔꯤꯅꯤ ꯗ
ꯑꯗꯨ ꯂꯣꯏꯈ꯭ꯔꯕꯅꯤꯅ ꯇꯧꯕꯗꯤ ꯌꯥꯔꯦꯗꯅ
ꯑꯧ ꯇꯧ ꯈꯟꯗꯦꯗ ꯇꯧꯕꯁꯨ ꯌꯥꯏ ꯇꯧꯗꯕꯁꯨ ꯌꯥꯢ ꯑꯃ ꯀꯃ ꯀꯜꯂꯛꯇꯕꯗꯣ ꯈꯪꯕ꯭ꯔꯥ
ꯑꯥ ꯑꯗꯣ ꯑꯩꯗꯤ ꯑ ꯉꯥ ꯇꯧꯗꯕꯅ ꯍꯦꯟꯅ ꯄꯥꯝꯃꯦ ꯍꯥꯏꯕ ꯈꯦꯆꯤ ꯈꯦꯆꯤ ꯑꯌꯦ ꯈꯦꯔꯒ ꯆꯥꯛꯍꯥꯎꯒ ꯆꯥꯅꯤꯡꯉꯦ ꯍꯥꯏꯕ
ꯑꯗꯣ ꯑꯦ ꯑꯗꯣ ꯀꯩꯅꯣ ꯇꯧꯗꯥꯏꯅꯦ ꯉꯥ ꯇꯧꯕꯁꯨ ꯑꯗꯨꯃꯥꯏꯅ ꯍꯥꯞꯅꯕ ꯂꯩꯕꯅꯦ
ꯑꯗꯣ ꯑꯍꯥ ꯉꯥ ꯇꯧꯔꯒ ꯆꯥꯛꯍꯥꯎꯒ ꯍꯥ ꯈꯦꯔ ꯍꯥꯞꯄꯗꯨꯗꯤ ꯑ ꯌꯥꯝꯅ ꯄꯥꯛꯅ ꯍꯥꯞꯅꯗꯦꯕ
ꯎꯝ
ꯍꯥꯏꯗꯤ ꯌꯥꯝ ꯌꯥ ꯌꯥꯝ ꯄꯥꯛꯅ ꯊꯣꯛꯇꯦ ꯍꯥꯏꯇꯥꯔꯦ ꯑꯗꯣ ꯃꯦꯔꯥꯃꯦꯁꯇꯗꯤ ꯀꯝꯄꯜꯁꯔꯤ ꯑꯗꯨꯝ ꯍꯥꯞꯄꯦꯗꯅ
ꯎꯝ ꯁꯤ ꯀꯩꯅꯣ ꯇꯨꯡꯗ꯭ꯔꯣ ꯑ ꯃꯦꯔꯥꯃꯦꯁꯇ ꯁꯅꯥ ꯊꯣꯡꯕꯒ ꯌꯥꯎꯔꯛꯄꯗꯪ ꯑꯁ ꯉꯥꯎꯋꯦꯕ ꯍꯥꯎꯋꯦꯕ ꯆꯥꯅꯤꯡꯉꯤ
ꯑꯩꯅ ꯆꯥꯔꯣꯏꯗꯣꯏꯅꯦ ꯁꯅꯥꯗꯨꯅꯦ
ꯆꯥꯔꯨꯏꯗꯨꯏꯕ
ꯆꯥꯗꯦ ꯍꯥꯏꯕ ꯁꯅꯥꯅ
ꯎꯝ ꯅꯪ ꯆꯥꯎꯔꯨꯅꯨ ꯢꯕꯦꯝꯃ
ꯑꯗꯨꯒ ꯑꯃ ꯃꯔꯣꯏ ꯊꯣꯡꯕꯁꯨ ꯆꯥꯅꯤꯡꯉꯦ ꯑꯩꯗꯤ ꯎꯁꯣꯞꯀꯤ
ꯑꯧ ꯆꯥꯅꯤꯡꯉꯦ ꯃꯔꯣꯏ ꯊꯣꯡꯕ ꯁꯅꯥ ꯊꯣꯡꯕ ꯑꯩꯅ ꯆꯥꯅꯤꯡꯉꯤꯁꯦ ꯆꯒꯦꯝ ꯄꯣꯝꯕ ꯆꯒꯦꯝ ꯄꯣꯝꯕꯁꯨ ꯆꯥꯗꯦꯗꯥꯏꯅꯦ ꯅꯪ
ꯆꯥꯅꯤꯡꯗꯦ ꯁꯒꯣꯜ ꯍꯋꯥꯏ ꯆꯥꯅꯤꯡꯗꯦ ꯆꯒꯦꯝ ꯄꯣꯝꯕ ꯆꯥꯅꯤꯡꯗꯦ
ꯎꯝ ꯆꯒꯦꯝ ꯄꯣꯝꯕꯗꯤ ꯍꯥꯎꯋꯤꯕꯦꯝ ꯆꯒꯦꯝ ꯄꯣꯝꯕꯗꯤ ꯏꯕꯦꯝꯃ ꯍꯣꯏ ꯃꯆꯪ ꯀꯩꯀꯥꯁꯨ ꯃꯌꯥꯝ ꯆꯪꯉꯦꯕꯀꯣ
ꯎꯝ
ꯑꯗꯨꯒꯤ ꯅꯐꯪꯗꯦ ꯑꯩꯃ ꯆꯒꯦꯝ ꯄꫭꯡꯕ ꯌꯥꯎꯕꯁꯦ ꯄꯥꯛ ꯊꯦꯡꯅꯗꯦꯕꯀꯣ ꯎꯝ
ꯎꯝ
ꯍꯥꯏꯗꯤ ꯃꯆꯪ ꯀꯩꯀꯥꯗꯣ ꯌꯥꯝ ꯊꯤꯅ ꯆꯪꯕꯅꯤꯅ
ꯑꯥꯎ ꯑꯥꯎ ꯑꯥ
ꯆꯒꯦꯝ ꯑꯝꯇ ꯄꯣꯡꯅꯤꯡꯉꯦ ꯄꯣꯝꯅꯤꯡꯉꯦ
ꯃꯤꯠꯇ ꯇꯝꯊꯔꫭ ꯇꯝꯕ ꯍꯧꯕ ꯌꯥꯔꯦ ꯆꯍꯤꯁꯦ
ꯑꯗꯣ ꯑꯩꯅ ꯇꯝꯒꯤꯕꯕꯨꯅꯦ
ꯎꯝ
ꯇꯤ ꯎꯇꯤ ꯊꯣꯡꯕꯖꯦ
ꯎꯝ
ꯁꯤꯕꯨ ꯑ ꯁꯤꯖꯤ ꯇꯝꯃꯤꯀꯣ ꯑꯩ ꯑꯇꯩꯗꯤ ꯀꯩꯁꯨꯝ ꯇꯝꯒꯤꯗꯦ ꯑꯗꯨꯝ ꯃꯁꯥ ꯃꯇꯣꯟꯗ ꯑꯗꯨꯝ ꯍꯩꯖꯔꯛ ꯗꯣ ꯍꯪꯕ꯭ꯔꯥ
ꯎꯝ
ꯑꯗꯨꯃꯥꯏꯅ ꯑꯣꯏꯕ ꯎꯇꯤ ꯊꯣꯡꯕꯗꯨꯕꯨꯗꯤ ꯑꯩ ꯇꯝꯒꯤ
ꯎꯝ
ꯑꯗꯨ ꯍꯩꯇꯕ ꯃꯤ ꯃꯌꯥꯝꯁꯨ ꯂꯩꯔꯝꯗꯣꯏꯅꯤꯀꯣ
ꯂꯩ ꯁꯝꯅ ꯍꯥꯏꯔꯕꯗ ꯑꯩꯁꯨ ꯍꯩꯇꯦ
ꯑꯁ ꯂꯩ ꯁꯝꯅ ꯍꯥꯏꯔ ꯗ ꯑꯩꯖꯨ ꯍꯩꯇꯦꯌꯦ ꯍꯥꯏꯗꯤ ꯑꯗꯨ ꯉꯥꯛꯇꯒꯤ ꯅꯠꯇꯅ ꯁꯨꯝ ꯑꯃ ꯂꯩꯗꯅ ꯆꯥꯛ ꯌꯦꯟꯁꯥꯡ ꯊꯣꯡꯕ ꯍꯩꯇꯕ ꯃꯤꯁꯦ ꯑꯗꯨꯝ ꯂꯩꯅꯩꯗꯅꯀꯣ
ꯎꯝ ꯂꯩ
ꯑꯗꯨ ꯁꯨꯝ ꯊꯣꯡꯈꯤꯗꯕꯩꯅꯤ ꯑꯗꯨꯕꯨꯗꯤ
ꯃꯥꯅꯦ
ꯑꯁ ꯑꯩꯗꯤ ꯑꯁ ꯐꯨꯔꯤꯠ ꯀꯛꯈꯤꯕꯒꯤ ꯋꯥꯈꯜꯁꯦ ꯈꯔ ꯑꯃ ꯍꯔꯥꯎꯔ ꯂꯩꯕꯒꯤ ꯗꯥꯞ ꯇꯧꯕꯗꯣ
ꯑꯗꯣ ꯑꯁꯦꯡꯕꯒꯤ ꯃꯆꯨꯗꯣ ꯌꯥꯝ ꯐꯖꯊꯣꯛꯑꯦ꯫
ꯍꯣꯏ ꯑꯩꯅꯅꯦ ꯂꯩꯔꯣꯡꯗꯣ ꯆꯥꯎꯕ꯭ꯔꯥ ꯀꯥꯏꯈꯟꯂꯤꯅꯦꯕ ꯑꯗꯣ ꯀꯩꯁꯨꯝ ꯇꯧꯗꯕꯗꯤ ꯃꯥꯟꯕ ꯑꯃꯨꯛꯁꯨ
ꯎꯝ ꯆꯥꯎ ꯌꯥꯝ ꯀꯟꯅ ꯆꯥꯎꯕ ꯑꯣꯏꯗꯦ ꯈꯪꯗꯦ ꯑꯗꯨꯝ ꯑꯩꯈꯣꯏ ꯑꯥ ꯅꯣꯏ ꯑꯩꯈꯣꯏꯅ ꯌꯥꯝꯅ ꯑꯗꯨꯃꯥꯏꯅ ꯍꯥꯏꯗꯤ ꯖꯤꯟꯁ ꯑꯣꯔ ꯏꯁꯀꯔꯠ ꯀꯩꯀꯥ ꯁꯨꯝ ꯂꯩꯗꯅꯀꯣ ꯄꯣꯡꯅ ꯑꯥ ꯁꯦꯠꯄ ꯉꯝꯕ ꯀꯩꯁꯨ ꯑꯣꯏꯗꯦꯗꯅ ꯅꯪꯁꯨ ꯀꯩꯁꯨ ꯁꯦꯠꯂꯣꯏꯗ ꯈꯪꯉꯦ ꯅꯪ ꯂꯩꯖꯕꯩ ꯋꯥꯅꯦ ꯑꯗꯨꯃꯥꯏꯅ
ꯍꯥꯏꯕ ꯋꯥꯅꯦꯕ ꯁꯨꯝꯅꯦ ꯃꯇꯝꯗꯣ ꯑꯇꯩ ꯑꯥ ꯇꯥꯏꯃꯤꯡꯗꯣ ꯁꯦꯠꯀꯗꯧꯕ ꯇꯥꯏꯃꯤꯡ ꯂꯩꯔ ꯇꯕꯗꯣ
ꯎꯝ
ꯀꯦꯐꯦꯒꯨꯝꯕꯗ ꯆꯠꯄꯒꯨꯝꯕꯗ ꯌꯥꯝ ꯅꯥꯟꯅꯗꯤ ꯁꯦꯠꯅꯤꯡꯕ
ꯎꯝ ꯑꯗꯣ ꯚꯥꯏ ꯁꯦꯇꯤꯟ ꯏꯁꯀꯥꯔꯠꯀꯁꯨ ꯁꯦꯠꯄꯁꯨ ꯌꯥꯅꯤꯌꯦ ꯂꯦꯗꯔꯁꯦ ꯅꯨꯄꯤ ꯑꯐꯥꯎꯕꯤꯒꯗꯤ ꯑꯃ ꯂꯦꯗꯔ ꯏꯁ꯭ꯀꯔꯠꯀ ꯇꯧꯔꯒ ꯁꯦꯠꯄꯗꯣ ꯐꯖꯅꯤ ꯕꯨꯠ ꯕꯨꯠꯀ ꯇꯣꯡꯉꯥ
ꯎꯝ ꯑꯩꯁꯨ ꯋꯥꯈꯜꯁꯦ ꯉꯁꯥꯏꯗꯒꯤ ꯈꯜꯂꯤꯅꯤꯀꯣ ꯍꯥꯏꯗꯤ ꯆꯥꯟꯅꯒꯗꯕꯗꯣ
ꯎꯝ
ꯈꯪꯉꯕ
ꯑ ꯑꯗ ꯐꯤꯗꯥꯗꯣ ꯁꯦꯇꯤꯟꯒꯤ ꯇꯥꯏꯞ ꯇꯧꯗ꯭ꯔꯣ ꯅꯠꯇ꯭ꯔꯣ ꯁꯦꯇꯤꯟ ꯅꯠꯇ꯭ꯔꯣ
ꯁꯦꯇꯤꯟ ꯅꯠꯇꯦ
ꯅꯪ ꯑꯗꯣ ꯌꯦꯡꯕꯗꯗꯤ ꯃꯥꯟꯗ꯭ꯔꯣ
ꯎꯝ
ꯎꯝ
ꯑꯗꯣ ꯁꯦꯇꯤꯟꯒ ꯑꯗꯨꯝ ꯁꯦꯠꯄꯗ ꯑꯗꯨꯝ ꯐꯖꯅꯤꯗ ꯅꯥꯗꯤ
ꯐꯖꯅꯤ
ꯑꯗꯨꯝ ꯌꯥꯝꯅ ꯅꯨꯄꯤ ꯃꯥꯟꯒꯗꯕꯗꯣ ꯈꯪꯕ꯭ꯔꯥ
ꯎꯝ
ꯑꯗꯨ ꯑꯣꯏꯅꯦꯕ ꯑꯗꯩ ꯈꯪꯗꯦ ꯑꯩ ꯈꯜꯂꯤꯅꯦ ꯉꯥꯏꯗꯩ ꯋꯥꯈꯜ ꯈꯟ
ꯑꯗꯒꯤ ꯑꯃ ꯈꯨꯗꯥ ꯑꯁꯥꯡꯕꯗꯣ
ꯎꯝ
ꯈꯨꯗꯥꯡ ꯑꯁꯥꯡꯕꯗꯣ ꯅꯪ ꯂꯩꯈ꯭ꯔꯀꯣ
ꯈꯨꯗꯥꯡ ꯁꯥꯥꯡꯕꯨꯗꯤ ꯀꯔꯝꯕ
ꯑꯥ ꯀꯩꯅꯣ ꯏꯕꯥꯟꯅꯤꯅ ꯌꯦꯡꯕ ꯅꯨꯄꯥ ꯃꯉꯥꯛꯇ ꯀꯤꯁꯤ ꯀꯤꯕꯗꯣ
ꯃꯉꯥꯛꯇ ꯀꯤꯁꯤ ꯀꯤꯕ ꯍꯥꯏꯁꯦ ꯀꯔꯝꯕꯅꯤ ꯍꯥꯏꯁꯦ
ꯈꯨꯗꯥꯡ ꯑꯁꯥꯡꯕ ꯂꯩ ꯈꯔ ꯈꯔ ꯌꯥꯎꯕ ꯇꯦꯡ ꯑ ꯐꯥꯖꯩꯌꯦ ꯈꯣꯠꯂꯦꯅ ꯑꯅꯤ ꯑꯅꯤ ꯑꯅꯤꯁꯨꯨꯕꯗ ꯊꯥꯔꯛꯈꯤꯕꯗꯣ
ꯑꯃ ꯀꯩꯅꯣ ꯌꯥꯎꯕꯗꯨꯔꯣ ꯑꯥ
ꯇꯣꯉꯥꯟꯅ ꯉꯛꯇ ꯀꯤꯅꯕꯒ ꯌꯥꯎꯕꯗꯣ ꯏꯁꯀꯥꯞ ꯎꯝ
ꯑꯗꯨ ꯑꯗꯨꯒꯤꯗꯨꯅꯦ ꯑꯩꯅ ꯂꯩꯁꯦ
ꯑꯅꯤꯔꯥ ꯅꯪ ꯂꯩꯔꯛꯏꯁꯦ
ꯑꯃꯅꯦ
ꯅꯪ ꯂꯩꯔꯤꯁꯦ ꯂꯩꯔꯣꯡ ꯌꯥꯎꯗꯕ ꯀꯩꯅꯣꯗꯨ ꯅꯠꯇ꯭ꯔꯣ ꯑꯃ ꯌꯦꯂꯣ ꯀꯂꯔꯒꯤꯗꯣ
ꯑꯣ ꯌꯦꯂꯣꯗꯨꯒ ꯑꯃ ꯀꯩꯅꯣꯗꯨꯒ
ꯈꯨꯗꯥꯡ ꯁꯥꯡꯕꯤꯗꯨꯒ
ꯑ ꯈꯨꯗꯡꯥꯥ ꯑꯁꯥꯡꯕꯤꯗꯨꯒꯥ
ꯑꯣ ꯑꯗꯨꯅꯦꯅ ꯍꯥꯏꯁꯦ ꯍꯂꯥꯡ ꯍꯛꯁꯥꯡꯗꯨꯗꯨꯁꯨ ꯑꯗꯨꯝ ꯐꯖꯅꯦꯕ ꯑꯗꯨꯁꯨ ꯁꯦꯇꯤꯟ ꯏꯁꯀꯥꯔꯠꯀ ꯁꯦꯠꯄ ꯌꯥꯅꯤ ꯑꯩ
ꯑꯩ ꯅꯠꯇꯦ ꯑꯩꯅ ꯉꯁꯥꯏꯗꯒꯤ ꯍꯥꯏꯔꯤꯁꯤꯅ ꯈꯨꯗꯥꯡ ꯑꯁꯥꯡꯕꯤꯅꯦꯕ ꯑꯩ ꯈꯨꯗꯥꯡ ꯁꯥꯡꯕꯤꯒꯤ ꯋꯥꯔꯤꯅꯤ ꯑꯃꯨꯛꯀꯣꯏ ꯁꯥꯏꯁꯤꯅ ꯑꯃꯗꯨꯗꯤ ꯁꯦꯇꯤꯟ ꯁꯦꯇꯤꯟꯒꯤ ꯇꯥꯏꯞ ꯇꯧꯕꯅꯦ ꯑꯥ ꯑꯔꯪꯕ ꯌꯥꯎꯔꯒ
ꯑꯗꯨꯅꯦ ꯑꯩꯅ ꯍꯥꯏꯔꯤꯁꯤꯅ ꯑꯃꯗꯨꯅꯦꯕ ꯀꯔꯤꯅꯣ ꯋꯥꯔꯤꯁꯤꯕꯣ
ꯑꯗꯨꯅꯤ ꯑꯃꯗꯨꯗꯤ ꯑꯗꯨꯝ ꯎꯝ ꯏ ꯇꯥꯟꯅ ꯑꯗꯨꯝ ꯆꯥꯟꯅꯗꯧ ꯃꯥꯜꯂꯦꯗ
ꯎꯝ ꯆꯥꯟꯅꯗꯦ
ꯍꯥꯏꯗꯤ ꯍꯧꯖꯤꯛꯇꯤ ꯑꯗꯨꯝ ꯁꯦꯠꯅꯔꯦꯗꯅꯀꯣ ꯏꯁꯇꯥꯜ ꯑꯣꯏꯅ ꯃꯌꯥꯝ
ꯑꯥ ꯑꯥ ꯑꯗꯨꯒ ꯑꯩꯅ ꯈꯜꯂꯤꯁꯦ ꯑꯃ ꯍꯥꯟꯕꯥꯟꯕꯒꯤ ꯁꯦꯇꯤꯟꯒꯤ ꯇꯥꯏꯞ ꯇꯧꯕꯗꯣ
ꯎꯝ
ꯑꯗꯨꯒꯤꯗꯣ ꯇꯁꯦꯡꯅ ꯂꯨꯍꯣꯡꯕ ꯆꯠꯄ ꯐꯥꯎꯕ ꯕꯣꯛ ꯁꯦꯠꯄ ꯌꯥꯕꯒꯤ ꯆꯥꯟꯁ ꯂꯩ ꯃꯁꯛ ꯑꯁꯦꯡꯕꯗ ꯎꯔꯒ ꯈꯪꯉꯅꯤ
ꯎꯝ ꯈꯪꯅꯤ ꯑꯗꯨꯅ ꯑꯩꯁꯦ ꯃꯁꯛ ꯑꯁꯦꯡꯕꯗ ꯎꯔꯀꯥꯟꯗ ꯌꯦꯡꯅꯤꯡꯉꯤꯁꯦ ꯑꯗꯨꯗꯣ ꯑꯗꯨꯗꯣ ꯑꯗꯨꯝ ꯍꯥꯏꯗꯤ ꯄꯥꯝꯃꯦꯕꯀꯣ ꯑꯗꯣ ꯌꯥꯝ ꯀꯟꯅ ꯍꯦꯟꯅ ꯄꯥꯝꯖꯟꯕꯁꯨ ꯁꯣ ꯑꯃꯨꯛꯁꯨ ꯑꯣꯏꯦꯕ ꯑꯗꯣ ꯄꯥꯝꯗꯤꯥꯝ ꯑꯩꯅ ꯍꯦꯛ ꯎꯕꯗꯗꯤ ꯄꯥꯝꯕ ꯄꯣꯠꯇꯣ ꯑꯣꯏꯕ ꯍꯥꯏꯗꯤ ꯑꯩ ꯑꯃꯨꯛ ꯍꯥꯏꯗꯤ ꯊꯛꯁꯤ ꯁꯣꯟꯅꯧꯗꯣꯏ ꯁꯧꯔꯛꯄꯗꯨꯅꯦ
ꯑꯂꯦ ꯍꯧꯅ
ꯂꯩꯍꯧꯔ ꯐꯩ ꯍꯥꯏꯕ ꯑ ꯍꯥꯏꯗꯤ ꯄꯩꯁꯥꯗꯣ ꯍꯥꯏꯗꯤ ꯅꯍꯥꯟꯋꯥꯣꯏꯗꯤ ꯃꯃꯜꯗꯣ ꯑꯥ ꯑꯩꯠ ꯐꯤꯐꯇꯤꯒ ꯑꯗꯨ ꯑꯣꯏꯔꯣ ꯑꯗꯨ ꯒꯤ ꯐꯨꯔꯤꯠꯇꯣ ꯑꯗꯨꯝꯅꯦ ꯁꯤꯛꯁ ꯐꯤꯐꯇꯤ ꯐꯥꯏꯚ ꯍꯟꯗ꯭ꯔꯦꯠ ꯐꯤꯐꯇꯤ ꯁꯨꯃꯥꯏꯅ ꯆꯥꯡꯗꯣ ꯑꯗꯨꯝ ꯌꯣꯜꯂꯝꯅꯦꯕ
ꯎꯥ
ꯑꯗꯨꯅ ꯂꯥꯏꯍꯧꯕꯅ ꯐꯩꯗꯅ ꯑꯗꯒꯤ ꯑꯩꯅ ꯈꯨꯗꯥꯡ ꯑꯁꯥꯡꯕꯗꯨꯁꯨ ꯑꯗꯨꯝ ꯑꯩ ꯐꯤꯐꯇꯤ ꯃꯌꯥ ꯑꯗꯨꯝ ꯌꯣꯜꯂꯝꯅꯤꯕ ꯅꯟꯗ꯭ꯔꯦꯠ ꯁ꯭ꯋꯥꯏꯗ ꯑꯗꯨꯝ
ꯎꯝ
ꯌꯥꯝꯅ ꯑꯗꯨ ꯏꯟ ꯍꯟꯗ꯭ꯔꯗꯃꯨ ꯌꯧꯗ꯭ꯔꯁꯨ ꯑꯩ ꯐꯤꯐꯇꯤ ꯑꯩꯠꯟꯗ꯭ꯔꯦ ꯑꯗꯨꯝ ꯌꯣꯟ
ꯌꯣꯜꯂꯝꯒꯅꯤ ꯎꯝ ꯑꯗꯨꯒꯤ ꯃꯐꯝꯁꯦ ꯈꯔꯁꯨ ꯇꯥꯡꯉꯦꯕ
ꯑꯧ ꯑꯗꯨꯅ ꯃꯐꯝꯗꯣ ꯈꯥꯔꯁꯨ ꯀꯩꯅꯣ ꯎꯝ ꯎꯝ ꯑꯗꯨꯅꯦ ꯑꯗꯨꯃꯥꯏꯅ ꯇꯧꯕꯅꯤꯅ ꯑꯗꯨꯃꯥꯏꯅ ꯌꯣꯜꯂꯝꯅꯤꯕ ꯈꯪꯕ꯭ꯔꯥ
ꯑꯥ ꯑꯗꯨꯒ ꯃꯣꯏꯒꯤ ꯃꯣꯏꯒꯤ ꯗ꯭ꯔꯦꯁꯁꯨ ꯐꯖ ꯐꯖꯕ ꯀꯌꯥ ꯑꯣꯏ ꯚꯥꯏ
ꯑꯧ ꯐꯖꯕ ꯍꯥꯏꯗꯤ ꯑꯁꯣꯝ ꯅꯥꯀꯟꯗꯒꯤ ꯄꯨꯁꯜꯂꯛꯄ ꯑꯗꯨꯝ ꯌꯥꯎꯕꯗꯥꯅ ꯇꯧꯕꯗꯣ ꯑꯗꯨ ꯇꯧꯋꯦꯕ ꯌꯦꯡꯕꯗ
ꯎꯝ
ꯑꯗꯨꯅ ꯑꯩꯅ ꯍꯥꯏꯗꯤ ꯆꯥꯛꯍꯧꯗ ꯁꯛꯄꯨꯗꯤ ꯍꯥꯏꯗꯤ ꯆꯍꯤ ꯑꯃꯒꯤ ꯃꯅꯨꯡꯗ ꯑꯃꯨꯛꯛ ꯑꯅꯤꯇꯪ ꯂꯩꯕꯁꯤꯗ ꯂꯩꯍꯧꯔꯒꯦ ꯍꯥꯏꯃꯗꯤꯦ ꯅꯪꯁꯨꯉꯥꯏꯉꯥꯏ ꯗ꯭ꯔꯦꯁ ꯄꯥꯛ ꯂꯩꯗ ꯍꯥꯏꯕ
ꯂꯩꯙꯔ
ꯁꯨꯝ ꯊ꯭ꯔꯤꯐꯇꯒꯤ ꯈꯔ ꯇꯧꯕ ꯋꯥꯅꯤ ꯑꯃꯅꯤ ꯁꯨꯝ ꯂꯩꯕ ꯃꯥꯅꯤ ꯑꯗꯨꯁꯨ ꯌꯨꯝꯗ ꯂꯩꯅꯕ
ꯎꯝ ꯑꯗꯣ ꯑ ꯀꯩ ꯍꯥꯏꯅꯤ ꯐꯖꯕ ꯊꯝꯕꯗꯤ ꯐꯔꯣꯏ ꯖꯥꯠ ꯑꯃꯃꯨꯛ ꯑꯣꯀꯦ ꯄꯨꯔꯥ ꯗ꯭ꯔꯦꯁ ꯑꯣꯏꯕ
ꯑꯗꯨꯅꯦ ꯑꯧ ꯑꯧ ꯄꯨꯔꯥ ꯗ꯭ꯔꯦꯁ ꯑꯩꯁꯨ ꯗ꯭ꯔꯦꯁ ꯄꯨꯔꯥ ꯑꯝꯇ ꯂꯩꯅꯤꯡꯉꯦ ꯍꯥꯏꯔ
ꯎꯝ
ꯑꯗꯣ ꯗ꯭ꯔꯦꯁꯁꯦ ꯑꯃꯨꯛꯇꯪ ꯑꯗꯣ ꯇꯣꯞꯁꯀꯨꯝꯕ ꯏꯁꯀꯔꯠ ꯀꯨꯝꯕꯗꯤꯅꯦ ꯑꯃꯨꯛ ꯄꯥꯔ ꯄꯥꯔ ꯁꯦꯠꯄꯦꯅ ꯗ꯭ꯔꯦꯁꯁꯤꯗꯤ ꯑꯃꯨꯛꯇꯪ ꯁꯠꯈꯤꯕꯗꯒꯤ ꯁꯦꯠꯅꯤꯡꯉꯣꯏꯕꯅ ꯈꯜꯂꯤꯁꯦ
ꯁꯦꯠꯅꯤꯡꯉꯕ ꯑꯗꯣ ꯁꯨꯡꯂꯩ ꯂꯩꯇ꯭ꯔꯤ ꯍꯥꯏꯕ ꯌꯥꯝ ꯐꯖꯕ ꯍꯥꯏꯗꯤ ꯀ꯭ꯂꯥꯇꯤꯛ ꯑꯣꯏꯅ ꯁꯦꯠꯄ ꯌꯥꯕ ꯐꯪꯁꯟꯒꯨꯝꯕ ꯇꯧꯔꯀꯥꯟꯗ ꯁꯦꯠꯄ ꯌꯥꯕꯁꯨ
ꯃꯥ ꯉꯪꯗꯔꯤ
ꯑꯗꯣ ꯑꯃ ꯇꯪ ꯑꯣꯏ ꯊꯝꯅꯤ ꯎꯝ ꯑꯗꯣ ꯃꯣꯏꯁꯦ ꯑꯁ ꯊꯝꯖꯤꯟꯕ ꯗꯔꯀꯥꯔ ꯑꯣꯏ ꯍꯥꯏꯕ ꯑꯗꯨ ꯀꯗꯥꯏꯗꯒꯤ ꯑꯩꯁꯦ ꯑꯃꯝꯛꯇꯪꯗꯤ ꯈꯟꯕꯅꯦ ꯂꯩꯒꯦ ꯍꯥꯏꯔꯁꯨ ꯑꯁ ꯂꯩꯒꯗꯕꯣ ꯉꯥꯛꯇ
ꯑꯗ ꯂꯩꯅꯤꯡꯉꯁꯨ ꯑꯃ ꯑꯃ ꯌꯥꯝꯅ ꯁꯦꯠꯅꯕ ꯂꯩꯅꯤꯡꯗ ꯍꯥꯏꯕ
ꯂꯩꯅꯤꯡꯗꯦ
ꯈꯪꯗꯦ ꯌꯥꯝꯅ ꯀ꯭ꯂꯥꯁꯤ ꯑꯣꯏꯕ ꯌꯥꯝ ꯏꯂꯤꯒꯦꯟ ꯑꯣꯏꯅ ꯎꯕꯗꯣ
ꯎꯝ
ꯑꯗꯨ ꯄꯥꯝꯃꯦꯕ
ꯎꯝ ꯎꯝ
ꯈꯪꯗꯗ ꯌꯥꯝꯅ ꯈꯪꯗꯦ ꯌꯥꯝꯅ ꯑꯗꯨꯝ ꯂꯩꯕꯗꯤ ꯌꯥꯔꯦꯗ ꯑꯩꯈꯣꯏꯁꯦ ꯁꯨꯝ ꯂꯩꯇꯕ ꯋꯥꯅꯦ ꯑꯩꯈꯣꯏꯅꯁꯨꯨꯝ
ꯑ ꯑꯗꯣ ꯂꯣꯏꯅꯃꯛ ꯂꯣꯏꯅꯃꯛ ꯗꯔꯀꯥꯔꯗꯤ ꯉꯥꯛꯇꯅꯦꯕ ꯑꯃ ꯄ꯭ꯔꯥꯏꯌꯣꯔꯤꯇꯤꯗꯨ ꯑꯗꯨꯒꯤ ꯋꯥꯅꯦꯕ
ꯃꯥꯅꯦ ꯑꯗꯨꯒꯤ ꯋꯥꯔꯤꯅꯤ
ꯎꯝ
ꯄꯩꯁꯥꯕꯨ ꯄꯥꯏꯔꯝꯃꯗꯤ ꯕꯦꯝ ꯂꯩꯅꯤꯗ ꯍꯥꯏꯕ ꯋꯥ ꯅꯠꯇꯦ ꯅꯠꯇ꯭ꯔꯥ
ꯂꯩꯅꯤꯕꯦꯝ ꯃꯤꯅꯒ ꯑꯄꯥꯕ ꯃꯤꯅꯒ ꯇꯣꯏꯁꯤꯦ ꯀꯠ ꯁꯥ ꯀꯁꯤꯁ